ꯔꯣ
ꯇꯥꯏ ꯇꯥꯏ
ꯆꯥꯛ ꯆꯥꯔꯤ ꯌꯦ
ꯀꯩ ꯃꯊꯦꯜꯅꯣ
ꯊꯔꯣꯏ ꯆꯥꯏꯌꯦ ꯉꯁꯤꯒꯤ ꯅꯪꯗꯤ
ꯎꯝ
ꯌꯦꯟ ꯑꯣꯏꯅ ꯇꯧꯔꯦ ꯍꯟꯗꯛꯇꯤ ꯀꯃꯥꯏꯅ ꯇꯧꯔꯤꯒꯦ
ꯀ꯭ꯔꯤ ꯍꯥꯏꯕ
ꯀꯔꯤ ꯍꯥꯏꯕꯅꯣ ꯍꯣꯏ ꯏꯃꯥꯟꯅꯕꯤ ꯑꯩꯈꯣꯏ ꯌꯥꯝꯃꯦ ꯈꯣꯏ ꯇꯤꯟꯅꯕ ꯁꯤꯅ ꯃꯤ ꯃꯉꯥ ꯇꯔꯨꯛꯀꯨꯝꯕ ꯇꯤꯟꯅꯩꯌꯦ ꯍꯣꯏ ꯂꯩꯕꯗꯤ ꯌꯥꯝꯃꯦ
ꯔꯣ
ꯀ꯭ꯔꯤꯌꯥꯕ
ꯁꯤꯦ
ꯎꯝ ꯐꯖꯅ ꯇꯥꯗꯦ
ꯌꯦꯒꯗ꯭ꯔꯥꯕ
ꯌꯦꯡꯉꯣꯏ ꯑꯁ ꯕꯣꯔꯁꯨ ꯌꯦꯡꯃꯟꯗꯅ ꯃꯤꯠꯁꯦ ꯂꯣꯏ ꯅꯔꯦ ꯌꯦꯉꯨꯔꯣ
ꯑꯥ ꯉꯁꯤꯗꯤ ꯌꯦꯡꯗꯁꯨ ꯌꯥꯔꯅꯤ
ꯊꯕꯛ ꯂꯩꯌꯦꯦ
ꯎꯝ ꯎꯝ
ꯌꯨꯝꯗ ꯂꯩꯕ꯭ꯔꯣ
ꯑꯣ
ꯎꯝ ꯎꯝꯂ ꯄꯨꯟꯅ ꯆꯥꯛꯆꯃꯤꯟꯅꯕ꯭ꯔꯣ ꯉꯁꯤ
ꯁꯨꯃꯤꯅꯥꯥꯏ ꯑꯩꯈꯣꯏ ꯀꯆꯦꯟ ꯂꯣꯏ ꯄꯨꯂꯦ
ꯑꯣ
ꯀꯤꯆꯟꯅꯦ ꯄꯨꯜꯂꯦ ꯇꯨꯝꯅ ꯈꯛꯇꯅꯦ ꯄꯨꯟꯗꯕ
ꯎꯝ ꯉꯁꯤ ꯉꯁꯤ ꯀꯃꯥꯏ ꯀꯃꯥꯏ ꯇꯧ
ꯉꯁꯤꯗꯤ ꯅꯨꯃꯤꯠ ꯆꯨꯞꯄꯥ ꯇꯨꯝꯃꯦ ꯃꯥ ꯐꯣꯟ ꯇꯧꯔꯛ ꯃꯥ ꯐꯣꯟ ꯇꯧꯔ ꯑꯣ
ꯇꯧꯔꯛꯇꯦꯗ
ꯍ
ꯅꯪꯉꯣꯟꯗ ꯇꯧꯔꯛꯄ꯭ꯔꯣ
ꯇꯧꯔꯛꯑꯦ
ꯑꯩꯕꯤꯇ꯭꯭ꯔ ꯌꯥꯎꯒꯦ ꯎꯝ ꯄꯋꯥꯔ ꯕꯦꯡ ꯑꯁ ꯑꯃꯨꯧꯛ ꯂꯧꯗ꯭ꯣꯏꯅꯦ ꯌꯥꯗꯧ ꯃꯥꯁꯦꯕꯣ
ꯂꯧꯔꯣ ꯃꯊꯪꯗ ꯑꯩꯅ ꯀꯩꯅꯣ ꯇꯧꯔꯀꯥꯟꯗ ꯌꯦꯡꯁꯦ ꯍꯧꯖꯤꯛ ꯍꯧꯖꯤꯛꯇꯤ ꯑꯩꯈꯣꯏꯁꯨ ꯎꯄꯥꯏ ꯂꯩꯇꯦ
ꯎꯝ ꯑꯁ ꯈꯪꯗ꯭ꯔꯦꯅꯦ ꯄꯔ ꯑꯃꯨꯛ ꯂꯧꯗꯤ ꯍꯥꯏꯌꯦ
ꯂꯥꯛꯄꯨꯗꯤ ꯑꯩꯈꯣꯏ ꯂꯥꯏꯟꯗꯤ ꯃꯨꯠꯂꯦ ꯈꯞꯄꯦꯕ
ꯃꯩ ꯈꯞꯄꯦ ꯑꯗꯨꯒꯤ
ꯃꯩ ꯃꯨꯊꯠꯈꯤꯕ ꯃꯥꯂꯦꯗ ꯍꯣꯏ ꯀꯠꯄꯒꯤꯀꯣ ꯀꯦꯂꯦꯞ ꯀꯦꯂꯦꯞꯀꯤ ꯅꯝꯕꯔ ꯌꯥꯎꯕ꯭ꯔꯣ ꯅꯉꯣꯟꯗ
ꯌꯥꯎꯗꯦ
ꯑꯩ ꯊꯥꯔꯛꯀꯦꯀꯣ
ꯑꯥ
ꯃꯣꯟꯗꯁꯥ ꯑꯗꯨꯒꯧꯕ ꯑꯗꯨꯝ ꯑꯣꯠꯇꯣꯁꯦ ꯍꯥꯏꯗꯤ ꯌꯥꯒ ꯃꯥꯁꯨ
ꯑꯁ ꯃꯉꯣꯟꯗꯗꯤ ꯇꯧꯅꯤꯡꯗꯦꯗ
ꯑꯦ ꯄꯨꯡꯇꯧꯎ ꯇꯧꯁꯤꯜꯂꯨꯍꯦ ꯗꯨꯝ ꯅꯨꯡꯉꯥꯏꯕꯅꯤꯗ
ꯈꯪꯅꯕꯗꯤ ꯇꯧꯅꯤꯡꯗꯦ ꯈꯪꯅꯗꯗꯤ ꯐꯕ
ꯄꯦꯜꯂꯤꯗꯁꯨ ꯇꯧꯍꯂꯣ
ꯎꯝ ꯑꯩꯉꯣꯟꯗ ꯌꯨꯖꯔ ꯑꯃ ꯊꯥꯔꯛꯑꯏꯗꯅ ꯑꯩꯒꯤ ꯅꯪ ꯑꯩꯒꯤ ꯌꯨꯖꯔꯗꯣ ꯑꯩ ꯅꯉꯣꯟꯗ ꯊꯥꯔꯛꯑꯏꯗꯅ
ꯑꯥ
ꯑꯗꯨꯗꯤ ꯀꯃꯥꯏꯅ ꯇꯧꯕ ꯑꯗꯨꯗꯤ ꯑ ꯌꯥꯔꯦ ꯌꯥꯔꯦ ꯁꯤꯗꯤ
ꯍꯣ ꯎꯝ
ꯀꯥꯎꯈ꯭ꯔꯦ ꯀꯥꯎꯈ꯭ꯔꯦ ꯎ
ꯍꯥ ꯍꯥ
ꯀꯥꯎꯄꯒꯤꯅꯦ
ꯎꯝ ꯎꯝ ꯎꯝ ꯃꯅꯕꯤ ꯈꯨꯟꯒꯤꯗꯨꯗꯤ ꯏꯔꯥꯡ ꯑꯁ
ꯀꯔꯤꯌꯦ
ꯏꯃꯥꯟꯅꯕꯤꯒꯤ ꯀꯩꯅꯣꯗꯣ ꯃꯣꯏ ꯈꯨꯟꯗꯗꯤ ꯏꯔꯥꯡ ꯀꯔꯤ ꯀꯔꯥ ꯇꯧꯗꯕꯔꯣ ꯍꯥꯏꯕꯅꯤꯅꯦ
ꯐꯔꯦ ꯍꯧꯖꯤꯛꯇ ꯇꯧꯗꯕꯨ ꯃꯥꯥꯡꯂ
ꯑ
ꯑꯝꯕꯝꯕ ꯑꯩꯣꯏ ꯀ꯭ꯋꯥꯁ ꯇꯧꯗ꯭ꯔꯦ
ꯀꯜꯦ
ꯇ ꯊꯔꯦ ꯑꯦꯖꯝ ꯀ ꯍꯣꯏ ꯑꯦꯖꯝ ꯑꯁ
ꯍꯖꯥꯅ ꯍꯨꯅ ꯍꯣꯖꯅ ꯍꯨꯅ ꯑꯩ ꯑꯩ ꯁꯤ ꯈꯪꯗꯅꯦ ꯞꯁꯤ ꯑꯃꯨꯛ ꯂꯧꯁꯤꯔ ꯈꯟꯕꯅꯦ ꯑꯩꯈꯣꯏ ꯒꯥꯔꯤꯗꯣ ꯑꯃꯨꯛ ꯁꯦꯝꯁꯤꯔ ꯈꯜꯂꯤꯂ ꯑꯁ ꯄꯦꯃꯦꯟ ꯇꯥꯗ꯭ꯔꯦꯗ
ꯑꯗꯨꯣ ꯌꯦꯟꯊꯣꯛꯑꯣ
ꯑꯗꯣ ꯑꯁ ꯌꯦꯡꯅꯤꯡꯗꯦ ꯍꯥꯏꯌꯦ ꯑꯗꯨꯒꯤ
ꯑꯗꯨ ꯊꯝꯃꯒ ꯀꯔꯤ ꯇꯧꯒꯗꯧꯔꯣ ꯌꯦꯟꯊꯣꯛꯑꯣ ꯍꯥꯏꯌꯣꯗ
ꯑꯗꯨ ꯑꯃꯨꯛ ꯌꯦꯟꯊꯣꯛꯑꯗꯤ ꯀꯩꯅꯣꯗ ꯔꯤ ꯖꯤꯞꯁꯤꯒꯨꯝꯕ ꯂꯧꯕ ꯇꯥꯔꯦꯅꯦ ꯍꯥꯏꯗꯤ ꯑꯗꯨ ꯌꯦꯟꯊꯣꯛꯈ꯭ꯔꯁꯨ ꯂꯧꯕꯗꯤ ꯂꯧꯕ ꯌꯥꯏꯕꯀꯣ
ꯍꯥꯟ ꯅ ꯑꯗꯨ ꯑꯣ ꯑꯗꯨ ꯀꯖ ꯁꯤꯗꯣ ꯂꯧꯔꯣ ꯑꯗꯨꯅ ꯐꯔꯦ ꯍꯥꯏꯗꯤ ꯍꯣꯏꯗꯣ ꯎꯝ ꯃꯤ ꯑꯩꯈꯣꯏꯁꯨ ꯏꯁꯥ ꯏꯁꯥꯒꯤ ꯑꯃ ꯂꯩꯔꯗꯤ
ꯎꯝ
ꯌꯥ ꯀꯣꯗ ꯃꯟꯁꯤ ꯅꯀꯔꯤ
ꯀꯪꯗ꯭ꯔꯒꯦ ꯃꯦꯟ ꯇꯥꯗ꯭ꯔꯦ ꯄꯥꯕꯨꯡꯅꯁꯨ ꯑꯃꯨꯛ ꯉꯡ ꯉꯥꯡꯉꯦ ꯂꯃꯥꯁꯦ ꯄꯥꯝꯃꯗꯤ ꯄꯥꯝꯃꯨꯑꯕ ꯁꯤꯁ ꯑꯗꯨꯒꯔꯤꯗꯣ
ꯄꯥꯝꯃꯨꯔꯁꯨ ꯀꯔꯤ ꯇꯧꯗꯣꯏꯅꯣ ꯁꯤꯖꯤꯟꯅꯕ ꯌꯥꯕ ꯄꯣꯠꯇꯨꯕꯨ
ꯞꯁꯤ ꯂꯧꯗꯧꯁꯤꯨꯔꯕꯨꯗꯤ ꯁꯦꯝꯁꯤꯔꯥ ꯑꯃꯨꯛ ꯈꯜꯂꯦ
ꯏꯁ ꯑꯗꯨꯕꯨꯗꯤ ꯅꯣꯡ ꯆꯨꯔꯁꯨ ꯆꯠꯄ ꯅꯨꯡꯉꯥꯏꯔꯣꯏ ꯑꯃꯗꯨꯗꯤ ꯅꯣꯡ ꯆꯨꯣꯏꯔꯥ ꯆꯨꯔꯣꯏꯔꯣ
ꯗ ꯑꯗꯣ ꯅꯦꯛꯁꯔꯁꯦ ꯃꯊꯪ ꯆꯍꯤꯗ ꯑꯩ ꯀꯩꯅꯣꯗ
ꯑꯩ ꯐꯣꯟ ꯇꯄꯗ ꯑꯩ ꯐꯣꯟ ꯇꯧꯕꯗ ꯅ ꯇꯥꯏ ꯅꯅꯥꯎꯗꯣ ꯅꯆꯔꯗꯤ ꯌꯨꯝꯗ ꯂꯩꯍꯟ ꯈꯪꯗꯦ ꯏꯄꯥꯗꯣ ꯌꯨꯝꯗ ꯂꯩꯍꯟꯅꯤꯡꯗꯕ ꯃꯥꯜꯂꯦ
ꯑꯣ ꯃꯊꯪ ꯆꯍꯤꯗꯗꯤ ꯑ ꯀꯩꯅꯣꯗ ꯂꯩꯔꯨꯁꯤꯔꯥ ꯈꯟꯕꯅꯦ
ꯀꯗꯥꯏꯗ
ꯇꯔꯥ ꯀꯨꯟꯒꯨꯝꯕ ꯌꯣꯛꯑꯒꯀꫭ
ꯑꯗꯨꯁꯨ ꯄꯩꯁꯥ
ꯑꯗꯨꯒꯤꯗꯤ ꯁꯨ ꯀꯥꯏꯗꯦꯗ ꯃꯦꯅꯦꯖ ꯇꯧꯅꯕ ꯍꯣꯠꯅ꯭ꯔꯅꯤ ꯂꫭꯏꯔꯦ ꯀꯩꯅꫭ
ꯈꯪꯗ꯭ꯔꯦꯁ ꯍꯌꯦꯡ ꯑ ꯍꯌꯦꯡ ꯍꯥꯏꯌꯦ ꯅꯦꯛꯁ ꯏꯌ꯭ꯔꯒꯤꯖꯦ
ꯌꯥꯟ ꯄꯦꯟ ꯇꯥꯗꯔꯦ ꯑꯩꯉꯤꯗꯤ ꯕꯤꯠꯁꯨ ꯌꯥꯝ ꯃꯃꯥꯡꯗ ꯁꯦꯝꯕ ꯃꯥꯅ ꯀꯟꯇꯦꯛ ꯇꯧꯕ ꯑꯃ ꯂꯩꯌꯦꯕꯀꯣ ꯑꯥꯗ ꯄ꯭ꯂꯣꯠ ꯑꯃ ꯍꯥꯡꯉ ꯂꯩꯌꯦ ꯍꯥꯏꯕ ꯑꯗꯨꯉꯤ ꯑꯁ ꯑꯗꯨꯗ ꯂꯩꯔꯨꯔꯗꯤ ꯎꯝ ꯑꫭꯛ ꯑꯣꯛ ꯈꯔ ꯌꯣꯛꯀꯅꯤ ꯑꯗꯨꯒ ꯌꯦꯅꯥꯎ ꯈꯔ ꯌꯣꯛꯀꯅꯤ
ꯗꯒꯤ ꯉꯥꯡꯋꯥꯏꯅ ꯍꯟꯕꯅꯤꯅ
ꯆꯥꯏ ꯔꯦꯀꫭ ꯑꯁ ꯑ ꯑꯗꯨꯁꯨ ꯌꯥꯏ ꯈꯪꯗꯦ ꯅꯣꯡꯃ ꯐꯖꯅ ꯋꯥꯔꯤ ꯁꯥꯁꯤꯅꯦ ꯑꯩꯈꯣꯏ ꯕꯕꯥꯒ ꯑ ꯅꯍꯥꯟꯗꯣ ꯏꯕꯥꯏꯅꯤꯗꯣ ꯋꯥꯔꯤꯕꯨꯗꯤ ꯁꯥꯕꯨꯗꯤ ꯁꯥꯈ꯭ꯔꯦ ꯎꯝ ꯑꯗꫭ ꯏꯕꯥꯏ ꯌꯥꯗꯦ ꯎꯝ
ꯇꯔꯥ ꯀꯨꯟꯃꯨꯛ ꯄꯥꯏꯉ꯭ꯔꯦ ꯇꯤꯅꯥꯜꯂꯁꯤ ꯃꯜ ꯅꯨꯡꯉꯥꯏꯅ ꯄꯥꯏꯉ꯭ꯔꯦ
ꯑꯗꯣ ꯅꯪꯕꯨ ꯀꯔꯝ ꯀꯥꯟꯗ ꯁꯤꯡꯕ ꯂꯣꯏꯗꯣꯏꯅꯣꯗꯨ
ꯑꯩ ꯇꯨ ꯊꯥꯎꯖꯟ ꯇꫭꯏ꯭ꯟꯇꯤꯒꯤ ꯑꯩꯠ ꯗꯤꯁꯦꯝꯕꯔ ꯑꯗꯨ꯭ꯋꯥꯏ ꯂꯩꯅꯤ
ꯁꯤ ꯑꯗꯨ ꯃꯥꯖꯨ ꯁꯤꯡꯕ ꯂꯣꯏꯕ ꯌꯥꯕ ꯅꯠꯇ꯭ꯔꯣ
ꯑ ꯄꯩꯁꯥ ꯂꯩ ꯔꯗꯤ ꯁꯤꯗ ꯀꫭ ꯈꯟꯖꯛ ꯆꯍꯤꯖꯦ
ꯑ ꯈꯟꯗꯤ ꯈꯟꯕꯅꯦꯗꯨ ꯈꯪꯗꯦ ꯂꯥꯏꯅ ꯆꯟꯕꯤꯔꯗꯤ
ꯆꯟꯗꯦ ꯈꯪꯗꯦ ꯈꯪꯗꯦ ꯑꯩ ꯉꯁꯥꯏ ꯐꯣꯟ ꯇꯧꯔꯛꯄꯗ ꯃꯥꯗꯨꯗꯤ ꯈꯝ ꯀꯔꯣꯛ ꯑꯈꯥꯕꯤꯗꯣ ꯊꯣꯡꯉꯦ ꯍꯥꯏꯑꯦ ꯑꯩꯅ ꯑꯉꯥꯡ ꯑꯅꯤꯗꯨꯕꯨ ꯆꯥꯒꯗ꯭ꯔꯣ ꯍꯥꯏꯔꯒ ꯈꯪꯗꯦ ꯌꯦ ꯑꯌꯨꯛꯇꯤ ꯀꯔꯤ ꯏꯟꯖꯥꯡ ꯆꯥꯕꯅꯣ ꯍꯥꯏꯔꯒ ꯅꯨꯡꯗꯥꯡꯗꯤ ꯏꯟꯖꯥꯡ ꯆꯥꯕꯅꯦ ꯀ ꯍꯥꯏꯔꯛꯑꯦ ꯇꯕ꯭ꯔꫭ ꯎꯝ ꯇꯥꯕ‌꯭‍‌ꯔꫭ ꯄꯂꯤꯁ ꯂꫭꯛ ꯗ ꯗꯣꯔ ꯑ ꯎꯝ ꯎ